ꯑꯣ ꯀꯩꯇꯪ ꯆꯥꯔꯕ
ꯗꯤ ꯍꯨ ꯆꯔꯨꯛ ꯌꯦꯟꯒ ꯏꯔꯣꯟꯕ ꯆꯥꯏ
ꯌꯦꯟꯗꯦ ꯃꯥꯗꯤ ꯌꯦꯡꯉꯥꯏꯗ ꯈꯤꯇꯪ ꯇꯞꯂ ꯑꯗꯨꯗ
ꯀꯔꯗꯤ ꯌꯦꯡꯒꯦ ꯆꯥꯕ ꯉꯝꯗ ꯌꯥꯅꯤ ꯀꯣꯏꯗꯤ ꯈꯪꯉꯤꯕꯅ
ꯍꯥꯎꯔ ꯌꯥ ꯑꯗꯨ
ꯍꯥꯎ꯭ꯔꯦ
ꯎꯝ
ꯄꯨꯣꯛꯛꯇꯨꯝ ꯅꯨꯡꯉꯥꯏꯗꯦ
ꯌꯦꯗꯦꯟ ꯥꯕꯒ
ꯍꯥꯥ ꯅꯠꯇꯦ ꯉꯔꯥꯡ ꯉꯥ ꯊꯣꯡꯕꯗ ꯑꯇꯩꯗꯤ ꯁꯨꯡꯆꯥ ꯆꯥꯗꯕꯩ ꯇꯥꯞꯇ ꯇꯞꯇ ꯆꯥꯁꯤꯜꯂꯨꯗꯅ
ꯀꯨꯏꯔꯦ ꯆꯥꯗꯕ ꯑꯗꯨ ꯑꯣꯏꯔꯝꯒꯅꯤꯌꯦ
ꯃꯥꯅꯦ ꯇ ꯇꯥꯏ ꯆꯥꯛꯑꯣꯣ ꯀꯔꯤꯌꯣ ꯉ ꯀꯟ ꯐꯨꯁꯤꯟꯈ꯭ꯔꯦꯅꯤꯅ
ꯎꯝ ꯇꯧꯔꯝꯃꯅꯤꯅꯦ ꯇꯧꯔꯝꯃꯅꯤꯅꯦ ꯈꯪꯉꯤꯅꯦ
ꯍꯣꯁꯇꯦꯜꯗꯒꯤ ꯆꯥꯗꯕꯤ ꯊꯛꯇꯕꯤ ꯍꯜꯂꯛꯑꯒ ꯁꯅ ꯉꯥ ꯊꯣꯡ ꯑꯃꯈꯛ ꯄꯤꯖꯕꯁꯤꯗꯗꯤ ꯄꯨꯔꯥ ꯉꯥ ꯐꯩꯒꯤ
ꯃꯤ ꯃꯥꯡꯗꯅꯪ ꯏꯀꯥꯏꯗ꯭ꯔꯣ
ꯆꯂꯣꯗꯣ ꯃꯣꯏ ꯀꯩꯗꯧ ꯉꯝꯗꯣꯏꯅꯣ ꯑꯩꯉꯣꯟꯗ
ꯎꯗꯅꯤꯃꯅ
ꯅꯪꯗꯤ ꯀꯔꯤ ꯌꯦꯟꯁꯥꯡ ꯆꯥꯔꯕ
ꯁꯧꯒ꯭ꯔꯤ ꯇꯣꯡꯉꯦ ꯁꯤꯡꯖꯨ ꯁꯨꯏꯌꯦ ꯁꯤꯡꯖꯨꯒ ꯅꯨꯡ ꯉꯥꯏꯕꯖꯥꯏ
ꯅꯪ ꯁꯧꯒ꯭ꯔꯤꯗꯨꯗꯤ ꯅꯪꯅ ꯄꯥꯝꯅ ꯆꯥꯖꯔꯝꯃꯅꯤꯅꯦ ꯑꯗꯨꯗꯤ
ꯇ ꯇ꯭ꯔ ꯒ ꯇꯔꯦ
ꯌꯥꯝ ꯂꯥꯡꯉꯤꯅ
ꯑꯥꯎ ꯍ ꯆꯦ ꯆ ꯀꯤ ꯂꯍꯕ ꯂꯩ ꯍꯥꯏꯕꯗ ꯋꯥꯔꯤ ꯁꯥꯟꯅꯕꯩꯩꯅ ꯑꯩꯈꯣꯏꯁꯨ ꯑꯩꯈꯣꯏꯕꯨ ꯕꯣꯛꯇꯨ ꯇꯥꯗꯕꯅꯦ ꯈ ꯀꯔꯤ ꯀꯔꯤ ꯉꯥꯡꯕ ꯃꯣꯏꯁꯦ
ꯎꯝ ꯅꯪꯅ ꯑꯗꯨꯏ ꯃꯃꯤꯡꯗꯣ ꯄꯟꯒꯨꯝ ꯇꯧꯋꯦꯉꯣ
ꯄꯜꯂꯝꯕꯅꯤ ꯑꯩꯉꯣꯟꯗ ꯑ ꯑꯩꯉꯣꯟꯗ ꯏꯁꯇꯗꯁꯨ ꯊꯣꯛꯣꯛꯄꯔꯦ ꯃꯥꯅꯦ ꯃꯥꯅꯦ ꯍꯒ ꯃꯥꯔꯁꯤꯅꯦ ꯈꯪꯗꯦ ꯑꯩꯅ ꯑꯩꯒꯤ ꯏꯁꯇꯨꯇ ꯀꯩꯊꯣꯛꯄꯗꯨꯗ ꯈꯪꯉꯦꯅꯤ
ꯅꯪꯅ ꯄꯟꯈ꯭ꯔꯦꯕ ꯑꯗꯨꯅꯦꯕ ꯑꯩꯅ ꯈꯪꯉꯦꯗ
ꯄꯟꯖ꯭ꯔꯃꯦꯦ ꯄꯒ꯭ꯔꯃꯦ ꯉꯁꯤꯒꯤ ꯗꯤꯕꯤꯀꯥ ꯋꯥꯔꯤ ꯁꯥꯟꯅꯔꯕ ꯑꯦ ꯁꯥꯟꯅꯗ꯭ꯔꯤ ꯍꯧꯖꯤꯛ ꯁꯥꯟꯅꯔꯗꯔꯦ ꯑꯗꯨꯒ ꯊꯥꯖꯤꯟꯈ꯭ꯔꯔ
ꯄꯥꯝꯃꯨꯏ ꯑꯩꯗꯤ ꯀꯣꯜ ꯉꯔꯥꯡ ꯀꯣꯜꯂꯅꯤ ꯌꯥꯈꯤꯗꯦ ꯏꯗ꯭ꯔꯦꯕ ꯏꯗꯤ
ꯗ ꯉꯥꯏꯔꯣ ꯅꯪꯒꯤ ꯌꯥꯗꯕ
ꯍꯣꯏ ꯑꯣ ꯑꯍꯨꯝ ꯁꯨꯔꯦ ꯅꯪꯉꯣꯟꯗ ꯅꯪꯉꯣꯟꯗ ꯇꯧꯕꯗ ꯑꯅꯤꯔꯛ ꯅꯤꯕ ꯑꯃ ꯌꯥꯗ꯭ꯔꯤꯁꯦ ꯃꯃꯥꯡꯗ ꯑꯩꯅ ꯑꯃꯨꯛ ꯇꯧꯔꯀꯥꯟꯗ ꯅꯪꯅ ꯅꯦꯠ ꯌꯥꯎꯗꯕ ꯌꯥꯈꯤꯗ꯭ꯔꯦꯗ ꯉꯔꯥꯡꯅ ꯑꯃꯨꯛ ꯑꯩꯅ ꯅꯪꯅ ꯍꯥꯏꯔꯛꯇ꯭ꯔꯤꯀꯥꯟꯗ ꯑꯩ ꯅꯍꯥꯟ ꯇꯧꯁꯤ ꯊꯤꯜꯂꯨꯕꯒꯤ
ꯎꯔ ꯊ ꯑꯩ ꯌꯥꯈꯤꯗ꯭ꯔꯦ ꯀꯣ ꯃꯉꯥ ꯂꯧꯖꯨꯔꯗꯧ ꯋꯥꯂꯦ
ꯑꯣ ꯑꯩꯕꯨꯗꯤ ꯑꯍꯨꯝꯗꯪ ꯁꯨꯕꯗ ꯉꯥꯏꯔꯤ ꯉꯔꯥꯡ ꯗꯤꯟꯗ ꯇꯧꯕꯗꯨꯁꯨ ꯍꯦꯛꯇ ꯃꯥꯒꯤ ꯅꯦꯠꯇꯣ ꯀꯔꯤꯅꯣ ꯆꯞ ꯆꯞ ꯁꯨꯃꯥꯏꯅ ꯇꯧꯋꯦ ꯍꯥꯏꯕ ꯑ ꯂꯣ ꯑ ꯑꯦ
ꯗꯦ
ꯃꯣꯏ ꯅꯦꯠ ꯌꯥꯝ ꯅꯨꯡꯉꯥꯏꯇꯦ ꯋꯥꯏꯐꯥꯏꯗꯣ
ꯑꯣ
ꯃꯣꯏ ꯋꯥꯏꯐꯥꯏꯗꯨꯁꯨ ꯃꯨꯠꯈ꯭ꯔꯦ ꯃꯩ ꯃꯨꯠꯄꯒꯤ ꯑꯗꯨꯒꯤ
ꯤꯕꯀꯥꯖꯨꯛ ꯇꯠꯄꯔ
ꯑ ꯅꯪꯁꯨ ꯍꯥꯏꯔꯛ ꯆꯄꯒ ꯅꯪꯁꯨ ꯄꯠ ꯄꯠ ꯇꯧꯔꯛꯄꯅꯤ ꯍꯧꯖꯤꯛꯇ ꯄꯟꯕ ꯌꯥꯕꯖꯥꯠ ꯅꯠꯇꯦ
ꯑꯣꯏꯔꯝꯃꯅꯤ ꯇꯧꯅ ꯗꯦꯕꯤꯀꯥꯗ ꯑꯦ ꯑꯩ ꯉꯔꯥꯡꯗ ꯆꯪꯉꯦꯅ ꯁꯥꯏ
ꯀꯌꯥ
ꯋꯥꯟ ꯃꯗꯟ ꯏꯗ ꯌꯥꯎꯗꯨꯣ
ꯇꯨ ꯇ꯭ꯋꯦꯟꯇꯤ ꯁꯚꯦꯟ ꯆꯪꯉꯛꯑꯦ
ꯑꯗꯨꯔꯤꯗꯤ ꯅꯪꯅꯦꯦꯟꯖꯉꯥꯏꯅꯦ
ꯅꯪ ꯄꯤꯂꯞꯅ ꯀꯌꯥ ꯁꯨꯔꯒ ꯆꯪꯉꯛꯄ ꯄꯨꯜꯂꯞ ꯃꯁꯤꯡ ꯊꯥ ꯂꯩꯕꯗꯣ ꯀꯌꯥꯅꯣ
ꯆꯧꯍꯣꯡꯒ ꯀꯅꯣ ꯁꯅ
ꯀꯣꯏ ꯅꯪꯗꯤ ꯌꯥꯝꯗ꯭ꯔꯤꯅꯦ ꯑꯗꯨꯗꯤ
ꯌꯥꯝꯗ꯭ꯔꯤ ꯅꯪ ꯀꯌꯥ ꯁꯨꯔꯦ
ꯆꯥꯝꯃꯉꯥ ꯈꯔ ꯍꯦꯜꯂꯦ
ꯑꯩꯣ ꯌꯥꯈꯤꯗꯕ ꯌꯥꯝ ꯌꯥꯎꯋꯔꯒꯅꯤ
ꯑ ꯗꯤꯄꯀꯒꯤ ꯗꯗꯤꯕꯤꯀꯥꯏꯗꯤ ꯐꯌꯥꯝ ꯑꯃꯝ ꯁꯉꯦ ꯃꯥꯏ ꯆꯇ꯭ꯔꯨ ꯈꯕꯔ ꯁꯠꯇꯦꯕ ꯇꯥꯏ ꯆꯪꯦ ꯍꯥꯏꯕ
ꯑꯣ ꯃꯥꯔꯁꯤꯗꯣ ꯆꯅꯤꯒ ꯀꯌꯥꯅꯣ ꯆꯪꯉꯦ ꯍꯥꯏꯕ ꯃꯥꯅ ꯁꯣꯟꯗ ꯄꯥꯡꯅꯩ ꯃꯥ ꯇꯣꯇꯦꯜ ꯆꯥꯝꯃꯉꯥ ꯀꯌꯥꯅꯣꯝ ꯁꯨꯔꯛꯏ ꯑꯆꯥꯄꯣꯥꯁꯦ
ꯌꯥꯏ ꯌꯥꯏ ꯆꯖꯦ
ꯑꯁ ꯃꯖꯥꯅꯤ ꯌꯥ ꯣꯏ ꯆꯥ ꯀꯄ ꯑ
ꯐꯣꯟ ꯁꯇ ꯆ ꯆ ꯠ ꯆꯠ ꯁꯠ ꯆꯠ ꯄꯥꯝꯏ ꯍꯥꯏꯕ ꯃꯌꯥꯝ ꯇꯧꯔꯣꯏꯊꯣꯛꯑꯒ ꯄꯩꯁꯥꯗꯨ ꯆꯖ ꯆꯉꯑꯗꯤꯅꯨꯡꯉꯥꯏꯔꯦ
ꯑꯗꯨꯟꯅꯦ ꯑꯗꯨ ꯄꯩꯁꯥ ꯆꯪꯉꯛꯏꯅꯦ ꯇꯣꯏꯁꯤꯅ ꯃꯔꯝꯗ ꯁꯠ ꯁꯠ ꯁꯠ ꯁꯠ ꯆꯪꯉꯛꯀꯦ ꯂꯩꯗꯥꯏꯣꯏꯗ
ꯑꯦ ꯆꯪꯕꯨꯗꯤ ꯆꯪꯉꯦ ꯃꯣꯏꯁꯦ ꯌꯥꯝ ꯀꯨꯏꯗꯦꯉꯣ ꯈꯔ ꯀꯩꯅꯣ ꯇꯧꯔꯦ ꯐꯣꯡ ꯋꯥꯔꯤ ꯁꯥꯟꯅ ꯂꯣꯏꯔꯒ ꯅꯨꯃꯤꯠ ꯍꯨꯝꯅꯤ ꯃꯔꯤꯅꯤ ꯂꯩꯔꯒ ꯄꯩꯁꯥ ꯆꯪ ꯇꯧꯔꯛꯑꯦꯅ ꯍꯦꯛ ꯎꯠꯄꯒ ꯅꯨꯃꯤꯠꯇꯨꯗ ꯅꯠꯇ꯭ꯔꯒꯅ ꯅꯣꯡꯉꯥꯜꯂꯛꯄꯒꯤ ꯑꯌꯨꯛꯇ ꯑꯗꯨꯃꯥꯏꯅ ꯆꯪꯉꯛꯄ ꯇꯧꯋꯦꯕ ꯌꯥꯝ ꯀꯨꯏꯅ ꯆꯪꯗꯦ ꯍꯥꯏꯕ ꯄꯩꯁꯥ ꯆꯪꯕꯩꯗꯤ
ꯅꯪ ꯕꯥ
ꯍꯣꯏ ꯍꯣꯏ ꯍꯣꯏ ꯅꯪ ꯆꯪꯉꯛꯑꯒꯅꯤ ꯍꯥꯏꯗ ꯑꯩꯅ ꯀꯩꯁꯨ ꯀꯨꯏ ꯆꯪꯉꯝꯃꯣꯏ
ꯄꯩꯁꯥ ꯀ ꯇꯧꯕꯅꯦ ꯑꯩ ꯍꯧꯖꯤꯛꯀꯤ ꯆꯪꯉꯛꯏꯁꯤꯗꯤ ꯃꯃꯥꯡꯒꯤ ꯊꯥꯖꯤꯟꯈꯤꯕꯩꯅꯦꯕ ꯐꯤꯐꯇꯤꯟ ꯐꯥꯎꯒꯤꯠꯇ ꯐꯤꯐꯇꯤꯟ ꯐꯥꯎ ꯅꯠꯇꯦ ꯇꯦꯟ ꯐꯧꯒꯤ ꯊꯥꯖꯤꯟꯈꯤꯕꯗꯨꯒꯤꯅꯦꯕ ꯆꯪꯉꯛꯏꯁꯦ
ꯎꯝ
ꯐꯤꯐꯇꯤꯟꯒ ꯀꯩꯅꯣ ꯐꯤꯐꯇꯤꯟꯒꯤꯗꯨꯐꯧ ꯆꯪꯉꯛꯇ꯭ꯔꯤ ꯑꯗꯒꯤ ꯇ꯭ꯋꯦꯟꯇꯤ ꯐꯥꯎꯀꯤꯗꯤ ꯊꯥꯖꯤꯟꯗ꯭ꯔꯦꯅꯤꯅ ꯆꯪꯉꯛꯇ꯭ꯔꯤꯀꯣ
ꯑꯣ ꯄꯨꯂꯞ ꯊꯥꯖꯤꯟꯒꯦ ꯇꯧꯕ ꯅꯪꯅ
ꯑꯃꯨ ꯊꯥꯖꯤꯜꯂ ꯃꯉꯥ ꯃꯉꯥ ꯊꯥꯖꯤꯜꯂꯦꯕ ꯑꯗꯣ ꯑꯍꯥꯥꯟꯕꯩ ꯃꯉꯥꯗ ꯍꯥꯏꯗꯔ ꯕꯩꯗꯅ ꯂꯨꯄꯥ ꯀꯩꯅꯣ ꯆꯪꯉꯦ ꯆꯥꯝꯃꯒ ꯇꯔꯥꯅꯤꯄꯥꯜ ꯆꯪꯉꯦ
ꯦ ꯌꯥꯝꯗꯤꯌꯦ
ꯑꯅꯤꯗꯕ ꯈꯪꯗꯦꯁꯨ ꯑꯅꯤꯃ ꯁꯨꯡꯌꯥ ꯌꯥꯗꯕꯩ ꯦꯔꯣ ꯆꯠꯈ꯭ꯔꯕꯅꯦꯕ
ꯎꯝ
ꯅꯪ ꯃꯉꯥ ꯁꯥꯟꯅꯔꯀꯥꯟꯗ ꯀꯌꯥꯖꯔꯦ
ꯎꯝ ꯑꯩꯗꯤꯗꯥꯏꯅ ꯊꯥꯖꯤꯟꯗꯦ ꯍꯧꯖꯤꯛꯄꯨꯗꯤ ꯊꯥꯖꯤꯜꯂꯅꯤ ꯃꯉꯥ ꯁꯥꯟꯅꯗꯕ ꯑꯩꯗꯤ ꯃꯆꯤꯠ ꯃꯆꯤꯠ ꯑꯃ ꯁꯥꯟꯅꯕꯗꯨꯁꯨ ꯑꯗꯨꯝ ꯊꯥꯖꯤꯜꯂꯦꯕ ꯑꯃ ꯑꯗꯨꯝ ꯊꯥꯖꯤꯜꯂꯦꯕ ꯑꯩꯗꯤ ꯄꯨꯂꯞ ꯑꯣꯏꯅ ꯊꯥꯖꯤꯟꯕꯤꯗꯣ ꯇꯧꯗꯦꯕ ꯑꯃꯃꯝꯈꯛ ꯊꯥꯖꯤꯜꯂꯦꯕ
ꯑꯩꯗꯤ ꯃꯉꯥ ꯃꯉꯥ ꯊꯥꯖꯜꯂꯣ ꯍꯥꯏꯌꯦ
ꯀꯅꯥ ꯍꯥꯏꯔꯛꯏꯅꯣ
ꯑꯩ ꯁꯤꯒꯤꯗ ꯑꯩꯉꯣꯟꯗ ꯊꯣꯛꯄꯗꯣ ꯃꯉꯥ ꯃꯉꯥ ꯂꯣꯏꯔꯀꯥꯟꯗ ꯊꯥꯖꯤꯜꯂꯦꯕ
ꯑꯣ ꯑꯩꯉꯣꯟꯗ ꯊꯣꯛꯇꯕꯅꯦ ꯑꯩꯗꯤ ꯑꯃꯨꯛꯇꯪꯅꯦ ꯑꯃꯨꯛꯃꯨꯛ ꯇꯧꯕ ꯊꯥꯖ ꯍꯣꯔꯦꯟꯗꯩꯗꯤ ꯊꯥꯖꯤꯜꯂꯛꯅꯤꯡꯉꯦ ꯁꯤ ꯂꯣꯏꯕ
ꯀꯣꯜꯁꯦ ꯅꯣꯏ ꯃꯉꯥ ꯇꯧꯔꯅꯤꯗꯅ ꯃꯉꯥꯗ ꯂꯩꯔ ꯀꯥꯏꯔ ꯁꯝꯕꯤ ꯇꯕ ꯑꯃ ꯊꯣꯛꯂꯛꯇꯣꯏꯕ ꯑꯗꯨ ꯑꯣꯏꯇꯥꯗꯤ ꯊꯣꯛꯂꯛꯇ
ꯃꯥ ꯅ ꯊꯤꯂ ꯇꯥꯏꯌꯦ ꯑꯩꯒꯤꯗꯤ ꯄꯤꯝ ꯑꯗꯨꯝ ꯌꯥꯏꯌꯦ
ꯑꯗꯨꯅꯦ ꯀꯣ ꯃꯉꯥ ꯁꯥꯟꯅꯕꯩꯅꯦ ꯃꯥ ꯃꯆꯥꯥꯝꯃꯒ ꯇꯔꯥꯅꯤꯄꯥꯜꯗꯣ ꯑꯗꯨꯅꯦ
ꯌꯥꯝꯗꯦ ꯑꯗꯨꯗꯤ
ꯎꯥ
ꯀꯅꯉꯅ
ꯎ ꯇꯔꯀꯤ
ꯎꯝ ꯇꯧꯔꯛꯑꯣ ꯑꯅꯤꯔꯛ ꯇꯧꯁꯦ ꯌꯥꯕ ꯅꯠꯇ꯭ꯔꯣ
ꯑꯁꯤꯁꯨ ꯇꯧꯕ ꯌꯥꯕ꯭ꯔꯥ
ꯌꯥꯏꯌꯦꯦ ꯗꯤꯕꯤꯀꯥ ꯈꯣꯏꯕꯥꯅꯤ ꯇꯧꯔꯤꯗꯣ ꯑꯩꯅ ꯑꯃꯨꯛ ꯇꯧꯔꯦ ꯃꯥꯅ ꯑꯃꯨꯛ ꯇꯧꯔꯦ ꯃꯥꯅ ꯑꯃꯝ ꯇꯧꯔꯦ ꯑꯩꯅ ꯑꯃꯝꯛ ꯇꯧꯔꯦ ꯑꯅꯤꯛ ꯑꯅꯤꯔꯛ
ꯑꯣ ꯑꯩꯗꯤ ꯈꯪꯗꯦ ꯑꯗꯨꯃꯥꯏ ꯇꯧꯕꯗꯤ ꯑꯩ
ꯋꯥꯔꯤꯁꯦ ꯁꯥꯟꯅꯃꯟꯗꯅ ꯀꯔꯤ ꯋꯥꯔꯤ ꯁꯥꯟꯅ ꯌꯥꯅꯤꯡꯉꯥꯏ ꯀꯔꯤ ꯋꯥꯔꯤ ꯁꯥꯟꯅꯗꯣꯏꯅꯣ ꯈꯪꯉꯛꯇꯕꯗꯨꯅꯦ ꯇꯧꯔꯤꯁꯦ ꯍꯧꯖꯤꯛ
ꯒꯦ ꯃꯤ ꯋꯥ ꯉꯥꯡꯅꯁꯤꯔꯥ
ꯊꯨꯡ ꯑꯉꯕꯤ ꯌꯥꯗ ꯍꯥꯏ
ꯑꯦꯃꯤꯋꯥ ꯃꯖꯥꯅꯦ ꯑꯦꯃꯤꯋꯥ ꯑꯆꯧꯕ ꯀꯥꯡꯅꯗꯧ ꯅꯠꯇꯦ
ꯅ ꯑꯦꯇ ꯍꯧꯔꯛꯑꯣꯅꯦ ꯑꯗꯨꯗꯤ
ꯑꯩ ꯀꯩ ꯍꯧꯜꯗ
ꯑꯦ ꯂꯩꯔꯦ ꯂꯩꯔꯦ ꯂꯩꯔꯦ ꯋꯥꯔꯤ ꯑꯃ ꯂꯩꯔꯦ ꯀꯔꯤꯒꯅꯤꯅꯪ ꯅꯖꯤꯖꯤ ꯖꯤꯖꯤꯒꯤ ꯅꯝꯕꯔ ꯍꯪꯉꯤ ꯃꯔꯝ ꯀꯔꯤꯒꯤꯅꯣ
ꯑꯦ ꯏꯆꯦ ꯀꯂꯥꯅ ꯗꯤꯖꯤꯗꯁꯨ ꯍꯪꯉꯣ ꯍꯥꯏꯕ ꯑꯗꯨꯒꯤꯅꯤ ꯑꯗꯨꯒ ꯂꯣꯏꯅ ꯐꯥꯒꯤ ꯇꯥꯊꯣꯛꯇꯅ ꯍꯥꯏꯔꯤ ꯁꯥꯏꯔꯣꯛ ꯁꯥꯏꯗꯗꯅ ꯂꯩ ꯍꯥꯏꯕꯤꯗ
ꯑꯩ ꯑꯣꯜꯔꯦꯗꯤ ꯅꯝꯕꯔ ꯌꯥꯎꯗꯤꯌꯦ ꯀꯩꯅꯣꯗꯣ ꯒ꯭ꯔꯨꯞꯇ ꯌꯦꯡꯉꯣ ꯍꯥꯟꯅꯒꯤ ꯒ꯭ꯔꯨꯞ ꯎ ꯑꯩꯈꯣꯏ ꯑꯔꯤꯕ ꯒ꯭ꯔꯨꯞꯇꯨꯗꯤ ꯌꯥꯎ ꯑꯉꯣ
ꯑꯥꯎ ꯌꯦꯒꯦ ꯍꯒ ꯇꯔꯗꯒ
ꯅꯪꯅ ꯌꯥꯎꯗ꯭ꯔꯒꯅ ꯑꯩꯈꯣꯏ ꯏꯪꯂꯤꯁꯀꯤ ꯒ꯭ꯔꯨꯞ ꯇ ꯂꯧꯊꯣꯛꯀꯗꯣꯏꯕ
ꯂꯧꯊꯣꯔꯛꯑꯣ ꯑꯗꯨꯒ ꯀꯩꯅꯣꯗ ꯌꯥꯔꯝꯒꯗ꯭ꯔꯥ ꯂꯛꯁꯃꯤ ꯍꯣꯏꯗ ꯅꯨꯡꯁꯤꯊꯣꯏꯣꯏꯗ ꯍ
ꯖꯤ ꯃꯃꯦ ꯀꯔꯤ ꯏꯟꯊꯥꯖꯥꯠꯅꯣ ꯈꯪꯗꯦꯅꯦ ꯃꯥꯏ ꯃꯃꯤꯡꯁꯦ
ꯖꯤꯅ ꯑꯗꯨꯝ ꯊꯥꯗꯕ꯭ꯔꯥ
ꯊꯥꯗꯦ ꯥꯏ ꯊꯥꯗꯦ
ꯑ ꯑꯈꯣ ꯑꯒꯣ ꯑꯩ ꯌꯦꯡꯦ
ꯑꯩꯅ ꯑꯩꯈꯣꯏ ꯏꯪꯂꯤꯁꯀꯤ ꯒ꯭ꯔꯨꯞꯇ ꯗꯤ ꯖꯤꯅ ꯊꯥꯕꯕꯨ ꯊꯣꯛꯂꯛꯇꯦ
ꯑꯗꯨ
ꯄꯥꯝꯩ ꯄ꯭ꯔꯖꯂꯤꯇꯥ ꯑꯗꯤ ꯑꯣꯏꯁꯤꯦ
ꯌꯥꯎꯗꯤ ꯊꯣꯛꯂꯛꯇꯦ ꯍ ꯍ ꯄꯨ ꯌꯥꯎꯗꯦ ꯑꯩꯈꯣꯏ ꯀꯩꯅꯣꯒꯤ ꯒ꯭ꯔꯨꯞꯇ ꯑꯃꯨꯛ ꯌꯦꯡꯉꯣ
ꯑꯥꯎ ꯊꯌꯦ ꯌꯦꯒꯦꯀꯣ ꯌꯥꯎꯗꯕꯗꯤ ꯕꯤꯗ ꯌꯦꯡꯉꯒ ꯌꯦꯡꯗ ꯋꯥꯏ ꯌꯥꯎꯗ꯭ꯔꯦꯕ ꯍꯥꯏꯁꯦ
ꯃꯥ ꯊꯣꯛꯑꯝꯃꯅꯤ ꯂꯧꯊꯣꯛꯄ ꯑꯃ ꯅꯠꯇ꯭ꯔꯥ ꯊꯣꯛꯈꯤꯕ ꯑꯣꯏꯔꯝꯒꯅꯤ ꯑꯃꯗ ꯂꯩꯇ꯭ꯔꯕꯅꯤꯅ
ꯎꯝ ꯌꯥꯅꯤꯕꯨꯗꯤ
ꯃ ꯇ
ꯅꯒꯠꯇꯦ ꯀ ꯇꯔꯔꯁꯅꯤꯗ
ꯍꯣꯏ- ꯍꯣꯏ